ꯇꯥꯏꯀꯣ
ꯍꯥꯜꯂꯣ
ꯍꯣꯢ ꯇꯥꯏ ꯇꯥꯏꯌꯦ ꯎꯝ ꯆꯥꯛ ꯆꯥꯔꯕꯣ
ꯑꯣ ꯅꯪ ꯗꯤꯄꯤꯂꯣꯗ ꯑꯉꯥꯡꯔꯦ ꯆꯥꯔꯦ
ꯑꯍꯣꯏ ꯆꯥꯔꯦ ꯍꯣꯏ ꯉꯁꯥꯏꯅ ꯆꯥꯏꯔꯦ ꯑꯩꯈꯣꯏꯗꯤ ꯉꯁꯥꯏꯅ ꯆꯥꯕꯤꯈ꯭ꯔꯦ ꯑꯩꯈꯣꯏꯗꯤ
ꯅꯪꯗꯤ ꯄꯤꯗꯣ ꯅꯪ ꯗꯤꯄꯤꯗꯣ ꯅꯪ ꯂꯨꯍꯣꯡ ꯎꯝ ꯑꯉꯥꯡ ꯌꯥꯎꯋꯣ
ꯍꯣꯏ ꯍꯣꯏ ꯂꯨꯍꯣꯡꯒ꯭ꯔꯦ ꯏꯆꯥꯅꯨꯄꯥ ꯑꯃ ꯂꯩꯒ꯭ꯔꯦ ꯍꯣꯏ ꯍꯣꯏ ꯑꯉꯥꯡ ꯑꯃ ꯂꯩꯔꯦ ꯅꯨꯄꯥ ꯃꯆꯥ ꯑꯃ ꯂꯩꯔꯦ ꯆꯍꯤ ꯁꯨꯗ꯭ꯔꯤꯌꯦ ꯊꯥ ꯇꯔꯨ ꯈꯛꯇ ꯊꯥ ꯇꯔꯨꯛ ꯈꯛꯇ ꯉꯥꯏꯔꯤꯌꯦ ꯇꯥꯏꯈꯣ ꯊꯥ ꯇꯔꯨꯛ ꯉꯛꯇ ꯉꯥꯏꯔꯤꯌꯦ
ꯂꯨꯍꯣ
ꯀꯔꯤ ꯃꯊꯦꯜ ꯆꯥꯕ꯭ꯔꯥ
ꯈ꯭ꯔꯦ
ꯑꯣ ꯅꯪꯁꯨ ꯂꯨꯍꯣꯡꯈ꯭ꯔꯕꯣ
ꯍꯣꯏ
ꯑꯩ ꯉꯁꯤ ꯉꯥ ꯆꯥꯏꯌꯦ ꯉꯥ ꯑꯣꯏꯅ ꯆꯥꯏ ꯉꯁꯤ ꯁꯦ ꯁꯧꯒ꯭ꯔꯤꯁꯨ ꯍꯥꯎꯕꯅꯤꯍꯦ ꯁꯧꯒ꯭ꯔꯤ ꯁꯦ ꯀꯩꯅꯣ ꯌꯥꯝꯅ ꯐ꯭ꯔꯦꯁ ꯇꯧꯕꯅꯦ ꯑꯩꯈꯣꯏꯒꯤ ꯍꯛꯆꯥꯡꯗꯣ ꯎꯝ ꯎꯝ ꯅꯣꯡ ꯆꯨꯗ꯭ꯔꯣ ꯅꯣꯢꯔꯣꯝꯗꯗꯤ
ꯅꯣꯢ ꯢ ꯅꯣꯏ
ꯑꯣ ꯍꯣꯏ ꯑꯈꯣꯏꯖꯨ ꯉꯁꯥꯏꯗꯣ ꯀꯟꯅ ꯆꯨꯔꯛꯑꯦ
ꯑꯗꯨ ꯍꯥꯞ ꯎꯝ
ꯀ꯭ꯔꯤ ꯍꯥꯞꯄ꯭ꯔꯥ ꯀ꯭ꯔꯤ ꯍꯥꯞꯄ
ꯑꯁ ꯁꯅꯥꯗꯤ ꯑꯩꯗꯤ ꯆꯥꯅꯤꯡꯗꯦꯕ ꯅꯣꯏꯒꯤ ꯕꯤ ꯅꯕꯤ ꯑꯃꯅ ꯄꯤꯖ ꯄꯤꯖꯩꯌꯦ ꯅꯣꯡꯃ ꯃꯔꯨꯒꯤ ꯇꯥꯏꯞꯇ ꯇꯧꯕ
ꯑꯣ ꯈꯪꯉꯦ ꯈꯪꯉꯦ ꯈꯪꯉꯦ ꯍꯣꯏ ꯍꯣꯏ ꯍꯣꯏ ꯑ ꯐꯔꯃꯦꯟꯇꯦꯠ ꯇꯧꯕꯤꯕ ꯗꯣ ꯎꯝ ꯈꯪꯉꯦ ꯈꯪꯉꯦ ꯑꯩꯁꯨ ꯈꯪꯉꯦ ꯑꯣ ꯑꯣ ꯑꯣ ꯎꯝ
ꯗ ꯍꯥꯞꯊꯥꯕ ꯇꯔꯍ ꯑꯗꯨ ꯑꯗ
ꯑꯣ ꯑꯣ ꯍꯣꯏ ꯍꯣꯏ
ꯍꯦꯟꯅ
ꯑ ꯍꯣꯏ ꯍꯣꯏ ꯍꯣꯏ ꯑꯩ ꯑꯩꯈꯣꯏꯁꯨ ꯑꯌꯨꯛꯇ ꯑ ꯑꯩꯅ ꯁꯦꯝꯕꯤꯌꯦ ꯍꯥꯎꯅ ꯆꯥꯢꯍꯦ
ꯑꯗꯨꯗꯀꯣ ꯁꯤꯡꯗꯣ ꯑꯗꯣ ꯁꯧꯒꯔꯤ
ꯍꯣꯏ
ꯍꯣꯏ ꯑꯗꯣ ꯃꯔꯣꯛ ꯃꯦꯠꯂꯒ ꯊꯝꯕ ꯃꯇꯝꯗ ꯑ ꯀꯩꯅꯣ ꯑꯥ ꯁꯤꯡ ꯗꯣ ꯈꯪꯕ꯭ꯔꯥ ꯁꯤꯡ? ꯑꯈꯣꯏ ꯆꯥ ꯆꯥꯕꯁꯤꯡꯗꯣ ꯑꯗꯨ ꯑꯗꯣ ꯑꯥ, ꯎꯝ ꯑꯗꯨꯁꯨ ꯍꯥꯞꯄꯣ ꯌꯥꯝ ꯍꯥꯎꯕꯅꯦ ꯑꯗꯨꯒꯤ ꯀꯩꯅꯣ ꯑꯃꯦꯠ ꯄꯗꯀꯣ ꯁꯤꯡꯖꯨꯗꯀꯣ,
ꯍꯥꯏꯗꯤ
ꯑꯗꯨ ꯑꯥ, ꯑꯗꯣ, ꯎꯝ ꯃꯔꯣꯛ ꯊꯝꯒꯅꯤ ꯃꯔꯣꯛ ꯑꯗꯨꯒ ꯑꯥ ꯒꯥꯔꯂꯤꯛꯇꯣ ꯆꯅꯥꯝꯗꯣ, ꯆꯅꯥꯝ ꯑꯗꯨꯒ ꯑꯥ ꯎꯝ, ꯀꯩꯅꯣ ꯉꯁꯥꯏ ꯑꯩꯅ ꯍꯥꯏꯕꯗꯣ ꯑꯥ ꯁꯤꯡꯗꯣ꯫ ꯑꯗꯣ ꯑꯗꯨꯝ ꯁꯨꯕꯤꯔꯒ ꯊꯝꯃꯣ ꯑꯗꯨꯝ ꯍꯥꯎꯕꯅꯦ꯫ ꯆꯨꯗ꯭ꯔꯁꯨ ꯑꯗꯨꯝ ꯁꯣꯔꯤꯅꯀꯣ꯫
ꯃꯆꯦꯠ ꯃꯆꯦꯠ ꯀꯥꯛꯍꯜꯂꯒ ꯊꯝꯃꯣ ꯌꯥꯝ ꯄꯤꯛꯅꯀꯣ꯫ ꯗꯨꯃꯥꯏꯅ ꯆꯥꯕꯁꯨ ꯌꯥꯝ ꯍꯥꯎꯕꯅꯦ꯫ ꯑꯗꯨ ꯌꯥꯝ ꯄꯥꯛꯅꯕꯅꯦ ꯁꯧꯒ꯭ꯔꯤꯒ ꯑꯗꯣ ꯁꯤꯡꯗꯣ꯫ ꯁꯧꯒ꯭ꯔꯤꯒꯤ ꯃꯔꯨꯒ ꯁꯤꯡꯗꯣ꯫ ꯑꯃꯦꯠꯄꯗꯣ ꯌꯥꯝ ꯍꯥꯎꯕꯅꯦ ꯑꯩꯁꯨ ꯉꯁꯥꯏ ꯑꯥ ꯑꯌꯨꯛꯇ ꯑꯩꯅ ꯁꯦꯝꯕꯤꯕ ꯂꯣꯏꯅꯃꯛ ꯆꯥꯛ ꯆꯦꯡ ꯌꯥꯝ ꯍꯥꯎꯋꯤ ꯍꯥꯏꯅ꯫ ꯆꯥꯛ ꯏꯪꯁꯥꯡꯗꯤ ꯊꯣꯡꯕ ꯅꯪꯅ ꯊꯣꯡꯕ꯭ꯔꯥ ꯀꯅꯥ ꯀꯅꯥꯅ ꯊꯣꯡꯕ꯭ꯔꯥ?
ꯑꯗꯨꯝ ꯃꯤ ꯂꯩ꯫ ꯑꯅꯤꯃꯥꯛꯅ꯫
ꯑꯣ ꯅꯣꯏꯗꯤ ꯏꯃꯨꯡ ꯃꯤ ꯀꯌꯥ ꯂꯩꯕ꯭ꯔꯥ?
ꯑꯩꯏꯠ꯫ ꯎꯝ ꯅꯣꯏ
ꯃꯤ ꯌꯥꯝꯃꯦ ꯑꯩꯈꯣꯏꯗꯤ ꯑꯍꯨꯝ ꯃꯤ ꯑꯍꯨꯝ ꯈꯛꯇꯅꯦ ꯑꯈꯣꯏꯗꯤ꯫ ꯃꯤ ꯑꯍꯨꯝ ꯈꯛꯇ ꯂꯩꯌꯦ꯫
ꯅꯪꯒꯥ꯫
ꯑꯩꯒꯤ ꯑꯥ ꯃꯔꯤ ꯑꯩꯒꯤ ꯏ ꯄꯨꯒ ꯑꯩꯒꯤ ꯏꯄꯨꯒ꯫ ꯎꯝ ꯏꯄꯨꯒ, ꯑꯩꯒꯤ ꯅꯨꯄꯥꯒ ꯏꯆꯥꯅꯨꯄꯥꯒ ꯑꯩꯈꯣꯏ ꯃꯔꯤ ꯃꯔꯤ ꯂꯩꯌꯦ꯫
ꯑꯅꯦ ꯆꯥꯛ
ꯑꯩꯅ ꯑꯗꯨꯝ ꯊꯣꯡꯉꯦ ꯅꯨꯇꯤꯒꯤ ꯊꯣꯡꯉꯦ ꯑꯗꯣ ꯉꯁꯤꯗꯤ ꯑꯩꯒꯤ ꯅꯨꯄꯥꯅ ꯃꯥ ꯊꯣꯡꯕꯤꯒꯦ ꯍꯥꯏꯅꯀꯣ ꯃꯥꯗꯤ ꯁꯥ ꯉꯥꯗꯤ ꯃꯥꯅ ꯑꯣꯏꯅ ꯊꯣꯡꯉꯦ꯫ ꯃꯥꯅ ꯊꯣꯡꯕꯁꯨ ꯍꯥꯎꯕ꯫ ꯑꯗꯨꯒ ꯃꯥ ꯑꯩ ꯑꯣꯏꯅ ꯊꯣꯡꯕꯤꯔꯒꯦ ꯍꯥꯏꯌꯦ ꯌꯥꯝ ꯐꯔꯦ ꯅꯪ ꯊꯣꯡꯒꯦ ꯍꯥꯏꯗꯤ ꯊꯣꯡꯉꯣ ꯍꯥꯏꯅ ꯃꯥꯅ ꯃꯥꯕꯨ ꯊꯣꯡꯍꯜꯂꯦ꯫ ꯃꯥꯅ ꯊꯣꯡꯕꯤꯔꯒ ꯆꯥꯔꯦ꯫
ꯇꯨꯝꯒ꯭ꯔꯦ꯫ ꯑꯉꯥꯡ꯫
ꯇꯨꯝꯈ꯭ꯔꯦ ꯃꯄꯥ ꯃꯥꯕꯅꯤ ꯐꯖꯅ ꯇꯨꯝꯔꯒ ꯂꯩꯌꯦ꯫
ꯑꯉꯥꯡ ꯇꯨꯝ
ꯁꯥꯃꯟ ꯇꯨꯝꯈ꯭ꯔꯦ ꯉꯁꯥꯏꯅ ꯇꯨꯝꯈ꯭ꯔꯦ ꯍꯧꯔꯦꯟ ꯈꯔ ꯂꯩꯔꯗꯤ ꯁꯪꯒꯣꯝ ꯊꯛꯅꯕ ꯑꯃꯨꯛ ꯍꯧꯒꯠꯂꯅꯤ
ꯕꯣꯇꯜ ꯅꯠꯇ꯭ꯔꯒ ꯀꯃꯥꯏꯅ ꯇꯧꯑꯦ
ꯍꯣꯏ ꯕꯣꯇꯜꯅ ꯄꯤꯊꯛꯑꯦ
ꯁꯣꯝꯔ ꯑꯥꯎꯟ
ꯍꯣꯏ ꯐꯣꯔꯃꯨꯂꯥ ꯄꯥ ꯑꯣꯏꯅ ꯇꯧꯋꯦ ꯁꯤꯃ ꯂꯦꯛꯀꯤꯗꯣ ꯑꯩꯒꯤꯗꯣ ꯂꯥꯏꯌꯦ ꯑꯗꯣ ꯑꯣꯏꯔꯁꯨ ꯀꯣꯟꯅꯗꯕ ꯍꯥꯏꯕ ꯇꯥꯔꯦ ꯑꯍꯤꯡꯗꯗꯤ ꯃꯥ
ꯕ
ꯆꯥꯛ ꯄꯤꯕ ꯍꯧꯔꯦ ꯑꯁꯤ ꯊꯥꯗꯒꯤ ꯊꯥ ꯇꯔꯨꯛ ꯁꯨꯔꯕꯅꯤꯅ ꯀꯣ ꯄꯤꯕ ꯍꯧꯔꯦ ꯍꯣꯏ ꯅꯪꯒꯤꯅ ꯆꯍꯤ ꯑꯃ ꯁꯨꯔꯦ ꯍꯥꯏꯕꯀꯣ
ꯄꯤꯖ
ꯍꯣꯏ ꯎꯝ ꯎꯝ ꯀꯔꯤ ꯀꯔꯤ ꯄꯤꯖꯕ꯭ꯔꯥ ꯅꯣꯏ
ꯗꯣꯆꯥ ꯑꯩꯗꯤ
ꯍꯣꯏ ꯑꯩ ꯀꯩꯅꯣ ꯎꯝ ꯑꯣ
ꯑꯗꯨꯝ
ꯑꯣ ꯑꯩꯅ ꯍꯧꯖꯤꯛꯀꯥꯟ ꯄꯤꯕꯁꯦ ꯃꯨꯡꯗꯥꯜꯗꯣ ꯑꯗꯨꯒ ꯎꯝ ꯑꯦꯄꯜꯒ ꯀꯦꯔꯣꯠꯀ ꯆꯥꯛꯀ ꯀꯣ
ꯀ
ꯊꯝꯔꯒ ꯒ꯭ꯔꯥꯏꯟ ꯇꯧꯔꯒ ꯄꯤꯌꯦ ꯎꯝ ꯑꯗꯨꯃꯥꯏꯅ ꯄꯤꯌꯦ
ꯑꯍꯣꯏ
ꯆꯥꯛ ꯆꯥꯕꯒꯤ ꯈꯔ ꯅꯨꯡꯉꯥꯏꯔꯦ
ꯄꯣꯠꯇꯣ ꯑꯗꯣ ꯑꯩꯠ ꯃꯟꯁ ꯑꯈꯣꯏꯅ ꯆꯥꯕꯗꯣ
ꯎꯝ
ꯑꯗꯨꯨꯝ ꯈꯔ ꯄꯤꯖꯧꯋꯣꯕ
ꯑꯣ
ꯅꯨꯡꯉꯥꯏꯕꯒꯤ ꯋꯥꯗꯦꯕ
ꯑꯣ ꯍꯣꯏ ꯍꯣꯏ ꯑꯗꯨꯅꯦ ꯎꯝ ꯃꯥ ꯍꯦꯛ ꯆꯥꯕ ꯍꯧꯔꯒ ꯈꯔ ꯈꯔ ꯅꯨꯡꯉꯥꯏꯈ꯭ꯔꯦ ꯅꯨꯡꯊꯤꯟꯗ ꯑꯣꯏꯔꯁꯨꯀꯣ ꯅꯨꯡꯊꯤꯟꯗ ꯑꯃꯔꯛꯒꯨꯝꯕ ꯑ ꯑꯃꯔꯛ ꯑꯅꯤꯔꯛꯒꯨꯝꯕ ꯑꯣꯏꯅ ꯊꯛꯈ꯭ꯔꯦ ꯍꯧꯖꯤꯛꯀꯥꯟꯗꯤ ꯅꯍꯥꯟꯗꯤ ꯑꯁ ꯅꯨꯡꯊꯤꯟꯗ ꯌꯥꯝ ꯊꯛꯄꯅꯦꯕ ꯅꯨꯡꯗꯥꯡꯗ ꯇꯦ ꯑꯅꯤ ꯍꯣꯏ ꯑꯗꯨꯃꯥꯏꯟ ꯇꯧꯔꯒ ꯊꯛꯑꯦ ꯀꯔꯤ ꯀꯔꯤ ꯊꯕꯛ ꯁꯨꯕ꯭ꯔꯥ ꯉꯁꯤꯗꯤ
ꯑꯁ ꯀꯩꯝ ꯇꯧꯗꯦ ꯅꯣꯡ ꯇꯨꯝꯃꯦ
ꯑꯣ ꯅꯨꯡ ꯅꯨꯡ ꯅꯨꯡꯊꯤꯟꯗꯁꯨ ꯅꯣꯡ ꯆꯨꯕ꯭ꯔꯥ
ꯆꯨꯢ
ꯑꯣ ꯑꯩꯈꯣꯏꯗꯤ ꯅꯨꯡꯊꯤꯜꯗꯤ ꯅꯨꯡꯁꯥ ꯌꯥꯝ ꯀꯜꯂꯦ ꯅꯨꯡꯁꯥ ꯀꯟꯃꯟꯕꯒꯤ ꯍꯧꯖꯤꯛꯐꯥꯎ ꯃꯩ ꯂꯥꯛꯇ꯭ꯔꯤꯌꯦ ꯃꯩ ꯀꯩꯅꯣ
ꯎꯝ
ꯉꯁꯥꯏꯅ ꯆꯠꯄꯗꯣ ꯑꯗꯨꯅ ꯁꯥꯃꯟꯒꯤ ꯇꯨꯝꯕꯁꯨ ꯌꯥꯗꯦ ꯅꯣꯡ ꯉꯁꯥꯏꯗꯤ ꯅꯣꯡ ꯀꯟꯅ ꯆꯨꯔꯛꯑꯦ ꯍꯧꯖꯤꯛ ꯑꯃꯨꯛ ꯈꯔ ꯈꯔ ꯂꯥꯛꯑꯦ ꯅꯣꯡꯁꯦ
ꯎꯝ
ꯁꯥꯃꯟꯕꯒꯤ ꯅꯣꯡ ꯆꯨꯔꯗꯤ ꯑꯥ ꯈꯔ ꯏꯪ ꯏꯪꯕꯗꯤ ꯏꯪꯉꯦ ꯑꯗꯨ ꯑꯣꯏ